ꯍꯥꯎ ꯇꯥꯏꯌꯦ ꯑꯩ ꯈꯣꯟꯁꯦꯡ ꯇꯥꯕ꯭ꯔ
ꯇꯥꯏꯌꯦ ꯑꯩꯒꯤ ꯅꯍꯥꯟ ꯅꯪ ꯃꯈꯣꯟ ꯇꯞꯄꯦꯗꯣ ꯇꯞꯄ꯭ꯔꯣ ꯉꯁꯤꯁꯨ
ꯎꯝ ꯈꯤꯇꯪ ꯇꯞꯄꯤ ꯉꯁꯤ
ꯇꯞꯄꯦ
ꯁ꯭ꯄꯤꯀꯔ ꯃꯌꯥꯗ ꯍꯥꯏꯐꯦꯠ ꯊꯝꯕ ꯌꯥꯕ꯭ꯔ ꯌꯦꯡꯉꯨꯅꯦ
ꯇꯥꯔꯕ
ꯇꯞꯄꯦ ꯈꯔ ꯈꯔ ꯇꯞꯄꯦ
ꯈꯔ ꯇꯞꯄꯦ
ꯎꯝ
ꯑꯗꯨꯝ ꯌꯥꯕ꯭ꯔ ꯌꯦꯡꯉꯁꯦ ꯀꯩꯒꯤꯅꯣ ꯍꯧꯔꯕ ꯌꯦꯡꯉꯣ
ꯍꯧꯗꯦ ꯑꯗꯨꯏꯥꯅ ꯍꯦꯟꯅ ꯇꯞꯈ꯭ꯔꯦ ꯏꯕꯦꯝ
ꯁꯤꯅ ꯍꯦꯟ ꯇꯞꯄꯦ ꯀꯩꯒꯤ ꯑꯣꯏꯔꯖꯥꯠꯅꯣ ꯑꯩꯒꯤ ꯃꯈꯣꯟꯁꯦ ꯑꯗꯨꯝ ꯀꯩꯅꯣ ꯇꯧꯔꯤꯁꯤꯕꯣ
ꯌꯥꯔꯦ ꯇꯞꯄꯁꯨ ꯑꯗꯨꯝ ꯈꯔ ꯋꯥꯔꯤ ꯁꯥꯟꯅꯕꯕꯨꯗꯤ ꯑꯗꯨꯝ ꯌꯥꯏꯌꯦꯗ ꯑꯗꯨꯝ ꯁꯥꯟꯅꯔꯁꯦ
ꯀꯩꯒꯤꯅꯣ ꯈꯪꯗꯦ ꯍꯥꯏꯕ ꯇꯞꯄꯤꯁꯦ
ꯑꯝ ꯍꯧꯖꯤꯛꯅ ꯑꯃꯨꯛ ꯈꯤꯇꯪ ꯁꯦꯡꯉꯦ ꯀꯩ ꯍꯤꯟꯖꯥꯡ ꯆꯥꯒꯦ
ꯑꯩ ꯆꯠ ꯑꯩꯁꯦ ꯆꯥꯛ ꯆꯥꯗ꯭ꯔꯦ
ꯑꯦ ꯀꯩꯒꯤꯅꯣ
ꯆꯥꯅꯤꯡꯗꯗꯅ ꯆꯥꯗ꯭ꯔꯕ
ꯏꯁ ꯀꯩꯗꯧꯔꯒꯦꯕ ꯆꯥꯛ ꯆꯥꯅꯤꯡꯗꯦꯅ ꯆꯥꯗꯔ꯭ꯤꯔꯥ ꯅꯠꯇ꯭ꯔ ꯀꯩꯗꯧꯔꯒꯦ ꯎꯝ ꯑꯉꯥꯡ ꯑꯉꯥꯡ ꯔꯣ ꯍꯀꯥꯞꯥꯝ ꯆꯜꯂꯤꯗꯣ
ꯍꯣꯏ ꯑꯩꯈꯣꯏ ꯁꯅꯥꯇꯣꯜ ꯅꯦ ꯍꯥ ꯍꯥ ꯍꯥ
ꯇꯨꯝꯅꯤꯡꯉꯝ ꯃꯅꯤ ꯥ ꯑꯥ ꯃꯥ ꯇꯨꯝꯕ ꯌꯥꯔꯣꯏꯗꯣꯏꯖꯥꯠꯂꯥ
ꯑꯁ ꯀꯗꯥꯥꯏꯗꯩꯩ ꯂꯥꯏ ꯅꯨꯄꯤꯅꯦ ꯇꯨꯝꯒꯗꯕ ꯅꯠꯇꯦ ꯊꯦꯡ ꯊꯦꯡꯅ ꯇꯨꯝꯕ ꯅꯨꯄꯤꯅꯦ
ꯑꯣ ꯆꯥꯛ ꯆꯥꯔꯦ ꯉꯁꯤꯕꯨꯗꯤ ꯄꯨꯡ ꯆꯨꯊꯤ ꯈꯤꯇꯪ ꯉꯜꯂꯦ ꯇꯨꯏꯁꯟ ꯄꯨꯡ ꯅꯤꯄꯥꯜ ꯃꯈꯥꯏ ꯑꯗꯨꯋꯥꯏꯗ ꯈꯔ ꯍꯦꯜꯂꯛꯄꯩꯗ ꯂꯣꯏꯁꯤꯜꯂꯦ ꯃꯣꯏ ꯃꯌꯨꯝ ꯗ ꯑꯣꯏꯟ ꯇꯧꯔꯦ ꯉꯁꯤꯁꯤꯅ
ꯑꯣ ꯅꯨꯡꯗꯥꯡ ꯅꯨꯡꯗꯥꯡ ꯎꯝ ꯌꯨꯝꯗ ꯑꯣꯏꯅ ꯇꯧꯔꯤꯔ
ꯈ꯭ꯋꯥꯏ ꯑꯔꯣꯏꯕꯗꯨꯗꯤ ꯑꯩꯅ ꯌꯨꯝꯗ ꯄꯨꯔꯛꯑꯒ ꯇꯧꯕꯅꯦꯕ ꯑꯉꯥꯡꯁꯦ ꯃꯣꯏ ꯄꯩꯁꯥ ꯈ ꯈꯔ ꯋꯥꯕꯅꯦ ꯑꯗꯣ ꯌꯨꯝꯗ ꯄꯨꯔꯛꯑ ꯇꯧꯕꯅꯦꯕ ꯑꯗꯣ ꯌꯨꯝꯗ ꯄꯨꯔꯛꯑ ꯇꯧꯕꯁꯤꯗ ꯉꯁꯤꯗꯣ ꯅꯣꯡ ꯇꯥꯕꯗꯨꯗ ꯑꯩꯅ ꯃꯌꯨꯝꯗ ꯇꯧꯔꯕ ꯍꯥꯏꯗꯤ ꯑꯅꯤꯁꯨꯕ ꯇꯨꯏꯁꯟ ꯆꯠꯗ ꯑꯩꯒꯤ ꯍꯣꯝ ꯊꯤꯨꯇꯔ ꯑꯅꯤꯁꯨꯨꯕꯗꯣ ꯃꯣꯏ ꯑꯝꯇꯗꯅꯦꯕ ꯌꯨꯝ ꯑꯃꯅꯤ ꯀꯥꯟꯅꯔ ꯂꯩꯕ ꯑꯗꯩꯗ ꯅꯣꯡ ꯇꯥꯕꯗꯨꯗ ꯃꯥꯏ ꯔꯦꯟꯀꯣꯗ ꯂꯩꯇꯦ ꯍꯥꯏ ꯗꯩꯗꯤ ꯑꯩꯅ ꯌꯨꯝꯗ ꯑꯣꯏꯅ ꯇꯧꯔꯁꯦꯅ ꯇꯧꯔꯦ ꯑꯗꯨꯃꯥꯏꯅ ꯇꯎꯊꯣꯛꯑꯒ ꯈꯤꯇꯪ ꯉꯟꯅ ꯉꯁꯤ ꯅꯣꯡ ꯇꯥꯕꯅ ꯂꯣꯏꯁꯤꯜꯂꯦ ꯑꯗꯨꯒ ꯂꯥꯛꯑꯦ ꯆꯥꯛꯆꯥꯔꯕ ꯃꯇꯨꯡꯗꯒꯤꯗꯤ ꯑ ꯍꯥ
ꯈꯣꯡꯅ ꯆꯠꯄ꯭ꯔꯣ ꯒꯥꯔꯤꯅ ꯆꯠꯄ꯭ꯔꯣ
ꯒꯥꯔꯤꯅ ꯆꯠꯂꯤꯅꯦ ꯄꯨꯡ ꯑꯍꯨꯝ ꯅꯪꯅꯕ ꯊꯣꯛꯑꯦꯗꯅ ꯑꯗꯣ ꯈꯔ ꯑꯃꯨꯛ ꯉꯜꯂꯦ ꯄꯩꯈꯥꯒꯤꯂ ꯑꯗꯒꯤ ꯑꯍꯨꯝ ꯉꯂꯛ ꯂꯣꯏꯔꯒ ꯑꯃꯗꯣ ꯄꯩꯈꯥ ꯑꯅꯤ ꯑꯃꯗꯤ ꯂꯣꯏꯁꯤꯜꯂꯛꯑꯦꯕ ꯍꯌꯦꯡ ꯑꯃ ꯂꯣꯏꯗꯣꯏꯅꯦꯕ ꯄꯩꯈꯥ ꯉꯍꯥꯟ ꯑꯃ ꯂꯣꯏꯈ꯭ꯔꯦ ꯑꯉꯥꯡ ꯃꯆꯥ ꯑꯃ ꯑꯗꯨꯒꯤ ꯑꯃ ꯍꯧꯗ ꯉꯥꯏꯔꯤꯕ ꯑꯃꯨꯛ ꯑꯅꯤꯃꯨꯛ ꯍꯧꯕ ꯀꯨꯏꯗ꯭ꯔꯤꯕ ꯇꯥꯡ ꯃ ꯅꯤꯄꯥꯜ ꯃꯥꯄꯜ ꯑꯗꯥꯏꯗꯩ ꯍꯧꯕꯅꯦꯕ ꯗꯦ ꯑꯗꯨꯗꯒꯤ ꯃꯣꯏꯒꯤ ꯑꯃꯨꯛ ꯄꯨꯡ ꯑꯍꯨꯝꯗꯩ ꯆꯠꯂꯒꯅꯦ ꯏꯕꯦꯝꯃ ꯅꯪꯕꯨꯅꯦ ꯄꯨꯡꯅꯦ ꯃꯉꯥ ꯃꯈꯥꯏꯁꯤꯅ ꯉꯜꯂꯕꯅꯤ ꯇꯔꯨꯛ ꯇꯥꯔꯝꯗꯥꯏꯗ ꯊꯣꯛꯂꯛꯑꯦ ꯑꯅꯝꯕꯅ ꯑꯗꯨꯒ ꯁꯣꯝ ꯅꯥꯀꯟꯒꯤꯗꯤ ꯄꯩꯈꯥ ꯂꯣꯏ ꯃꯦꯅ ꯃꯤꯅꯤꯠ ꯅꯤꯐꯨ ꯃꯨꯛꯇꯪ ꯂꯥꯏꯔꯤꯛꯇꯣ ꯇꯥꯛꯑꯦꯕ ꯃꯣꯏꯒꯤꯗꯤ ꯑꯗꯨꯗꯨꯒ ꯃꯣꯏꯒꯤꯗꯤ ꯃꯦꯠꯁ ꯊꯣꯛꯄ ꯃꯦꯠꯁꯇ ꯇꯥꯏꯑꯦꯕ ꯃꯣꯏꯗꯤ ꯍꯥꯟꯅꯗꯩ ꯇꯧꯖꯔꯝꯕ ꯍꯣꯝ ꯇ꯭ꯌꯨꯇꯔ ꯑꯗꯨꯅ ꯃꯦꯠꯁꯇꯣ ꯇꯥꯛꯇꯣꯔꯝꯅꯤꯅ ꯃꯦꯠꯁꯀ ꯏꯪꯂꯤꯁꯀ ꯊꯣꯛꯄ ꯑꯗꯅ ꯃꯦꯠꯁ ꯑꯗꯨ ꯅꯣꯏ ꯑꯣꯖꯥꯅ ꯇꯥꯛꯑꯅꯤ ꯑꯗꯩ ꯏꯪꯂꯤꯁꯇꯨꯁꯨ ꯅꯍꯥꯟꯒꯤ ꯄꯣꯁꯄꯣꯟ ꯇꯧꯕꯅꯤꯅ ꯈꯔ ꯈꯔ ꯄꯥꯒ꯭ꯔꯝꯅꯤꯅ ꯑꯗꯨꯝ ꯀꯥꯕꯛ ꯁꯥꯕꯛ ꯏꯖꯔꯝꯃꯅꯤꯅ ꯌꯥꯝ ꯇꯧꯗ꯭ꯔꯦ ꯑꯩꯅ ꯑꯗꯨ ꯂꯣꯏꯔꯦ ꯇꯔꯨꯛ ꯃꯈꯥꯏ ꯈꯔ ꯍꯦꯜꯂꯛꯑꯒ ꯇꯔꯨꯛꯀ ꯃꯤꯅꯤꯠ ꯆꯠꯄꯗꯥꯏ ꯂꯣꯏꯁꯜꯂꯒ ꯑꯃ ꯑꯃꯨꯛ ꯄꯨꯔ ꯂꯥꯛꯏꯅꯦꯕ ꯅꯍꯥꯟꯒꯩ ꯇꯧꯔꯤꯁꯦ ꯉꯁꯤꯖꯤꯅ ꯑꯃꯗꯣ ꯄꯨꯡ ꯇꯔꯦꯠ ꯇꯥꯔꯝꯗꯥꯏꯗ ꯂꯣꯏ ꯂꯣꯏꯁꯤꯜꯂꯑꯦ ꯑꯗꯒꯤ ꯑꯃꯗꯨꯅ ꯄꯨꯡ ꯇꯔꯦꯠꯇꯩ ꯑꯃꯨꯛ ꯍꯧꯔꯦ ꯃꯌꯨꯝ ꯆꯠꯂꯒ ꯑꯗꯨꯒ ꯈꯤꯇꯪ ꯉꯟꯕꯩ ꯉꯁꯤꯅ ꯄꯨꯡ ꯇꯄꯥꯎꯃꯥꯈꯥꯏ ꯂꯣꯏꯁꯜꯂꯕ ꯑꯗꯨꯝ ꯉꯥꯍꯥꯛ ꯉꯥꯍꯥꯛ ꯒꯦꯞ ꯂꯩꯔꯗꯤ ꯐꯕ
ꯋꯥꯕꯅꯦ ꯒꯦꯞ ꯂꯩꯇꯕꯗꯣ ꯑꯁ ꯑꯩꯁꯨ ꯑꯃꯨ ꯋꯥꯏꯗ
ꯑꯁ ꯑꯀꯥꯏꯔꯦ ꯑꯩꯅ ꯍꯥꯏꯁꯦ
ꯑꯇꯩ ꯑꯇꯩ ꯃꯇꯝꯗꯅꯕꯨꯗꯤ ꯑꯃꯨꯛ ꯎꯝ
ꯑꯥ ꯍꯥꯏꯌꯣ ꯍꯥꯏꯌꯣ
ꯑꯇꯩ ꯃꯇꯝ ꯑꯦꯛꯖꯥꯝ ꯇꯧꯗ꯭ꯔꯒꯗꯤ ꯑꯃꯨꯛ ꯐꯩꯌꯦꯕꯀꯣ
ꯑꯗꯨꯅꯦ ꯍꯥꯏꯖꯦ
ꯇꯥꯏꯃꯤꯡꯁꯦ
ꯕꯦꯃꯦ ꯑꯗꯨꯗꯅꯦ ꯅꯪꯕꯨꯅꯦ ꯅꯣꯏꯗꯤ ꯍꯥꯏ ꯍꯥꯏ ꯈ ꯇꯥꯛꯄꯗꯣ ꯈꯔ ꯆꯠꯂꯤꯝ ꯐꯩꯅꯦ ꯑꯩꯒꯤꯗꯤ ꯑꯉꯥꯡꯁꯦ ꯍꯦꯛꯇ ꯑꯇꯩꯕꯨꯗꯤ ꯂꯣꯏ ꯐꯩ ꯑꯗꯨꯒ ꯑꯉꯥꯡ ꯅꯨꯄꯥ ꯃꯆꯥ ꯑꯃꯁꯦ ꯌꯥꯝ ꯋꯥꯕ ꯂꯥꯏꯔꯤꯛꯄꯨꯗꯤ ꯍꯩꯖꯩꯅꯦꯕ ꯑꯩꯅ ꯍꯥꯏꯁꯦ ꯑꯗꯨꯒꯅꯦ ꯀꯣꯏꯁꯟ ꯀꯩꯀꯥꯥꯁꯦ ꯃꯣꯏ ꯀꯦꯊꯣꯂꯤꯛꯀꯤ ꯍꯦꯛꯇ ꯄꯩꯒꯩ ꯄꯩꯒꯩ ꯄꯤꯔꯒ ꯂꯥꯏ ꯑꯝꯇ ꯄꯥꯗꯕꯤ ꯂꯥꯛꯑꯒ ꯇꯧꯔꯦ ꯑꯗꯨꯅ ꯑꯉꯥꯡ ꯌꯥꯝ ꯋꯥꯕꯗꯣ ꯔꯤꯡ ꯍꯣꯜꯗꯔ ꯑꯣꯏꯖꯒꯗꯕ ꯑꯉꯥꯡꯗꯣ ꯑꯗꯨꯝ ꯀꯦꯜ ꯂꯩꯕꯗꯣ ꯆꯤ ꯆꯤ ꯂꯥꯎꯋꯦ ꯍꯤꯟꯗꯤꯖꯦ ꯑꯅꯝꯕ ꯍꯤꯟꯗꯤꯁꯤꯒ ꯃꯦꯠꯁꯀꯅꯦ ꯃꯦꯠꯁꯇꯗꯤ ꯐꯈ꯭ꯔꯦ ꯑ ꯍꯤꯟꯗꯤꯁꯤꯅꯦꯕ ꯍꯤꯟꯗꯤꯁꯦ ꯀꯣꯏꯁꯟ ꯂꯩꯈꯥꯏꯔ ꯍꯪꯒꯠꯄꯤꯅꯦꯕ ꯇꯣꯏꯁꯦ
ꯎꯝ
ꯎꯝ ꯃꯊꯥ ꯌꯥꯝ ꯁꯥꯏ ꯈꯪꯗꯦ
ꯍꯧꯖꯤꯛꯀꯥꯟ ꯍꯧꯖꯤꯛꯀꯥꯟ ꯁ꯭ꯀꯨꯜ ꯏꯝꯄꯣꯔꯇꯦꯟꯁꯨ ꯃꯌꯥꯝ ꯃꯌꯥꯝ ꯄꯤꯁꯜꯂꯛ ꯇꯧꯔꯦꯅꯦ
ꯑꯗꯨꯅꯦꯗꯣ ꯑꯇꯩꯗꯤꯅꯦ ꯄ꯭ꯔꯕꯤꯅꯥ ꯅꯪꯕꯨꯅꯦ ꯑꯇꯩꯗꯤꯅꯦ ꯍꯥꯏ ꯍꯥꯏꯅ ꯃꯌꯨꯝꯗ ꯂꯥꯏꯔꯤꯛꯁꯨ ꯈꯔ ꯄꯥꯏ ꯁ꯭ꯀꯨꯜꯗꯒꯤꯁꯨ ꯁꯤꯜꯂꯛꯄꯅꯤꯅ ꯐꯩꯕ ꯁꯣꯝꯒꯤꯁꯤꯅꯅꯦ ꯃꯌꯨꯝꯒꯤꯗꯁꯨ ꯅꯦ ꯈꯪꯕ꯭ꯔꯥ ꯁ꯭ꯀꯨꯜꯗꯩ ꯁꯤꯜꯂꯛꯇꯕ ꯄꯣꯠꯇꯣ ꯑꯩꯈꯣꯏ ꯆꯤꯆꯦꯅ ꯃꯥꯒꯤ ꯃꯅꯥꯎꯄꯤꯗꯩ ꯂꯧꯔꯛꯑꯅꯤꯕ ꯃꯥꯏ ꯃꯅꯥꯎꯄꯤ ꯃꯆꯥꯁꯤꯒ ꯃꯥꯒꯤ ꯃꯆꯥꯁꯤꯒ ꯄꯨꯜꯂꯤꯅꯦꯕ ꯀ꯭ꯂꯥꯁ ꯁꯤꯛꯁꯟ ꯑꯝꯇꯗ ꯑꯩꯅ ꯑꯋꯥꯠꯄꯗꯨ ꯂꯣꯏ ꯆꯦꯛ ꯇꯧꯔꯅꯤꯅ ꯇꯨꯏꯁꯟ ꯆꯠꯂꯤꯁꯦ ꯆꯦꯛ ꯇꯧꯔꯀꯥꯟꯗ ꯄꯦꯛ ꯀꯩꯅꯣꯁꯤꯡꯗꯣ ꯂꯣꯏ ꯊꯥꯔꯛꯑꯅꯤꯅ ꯊꯥꯔꯛꯄꯗꯣ ꯑꯃꯨꯛ ꯑꯉꯥꯡꯗꯣ ꯁꯤꯜꯍꯜꯂꯣ ꯍꯥꯏꯕꯅꯦꯕ ꯑꯉꯥꯡꯗꯣ ꯁꯤꯜꯍꯜꯂꯣ ꯑꯉꯥꯡꯗꯨꯅ ꯁꯤꯜꯂꯒ ꯁ ꯃꯔꯤ ꯃꯉꯥꯗꯣ ꯅꯣꯡꯃꯩ ꯏꯔꯛꯇ꯭ꯔꯦ ꯇꯔꯨꯛꯇ ꯇꯔꯨꯛ ꯏꯔꯛꯇꯕꯁꯨ ꯌꯥꯎꯔꯤꯅꯤꯀꯣ ꯑꯗꯣ ꯑꯗꯨꯒꯤꯗꯣ ꯃꯥꯅ ꯏ ꯂꯩꯔꯗꯤ ꯇꯨꯏꯁꯟꯗꯣ ꯄꯨꯡ ꯑꯅꯤ ꯃꯈꯥꯏ ꯇꯧꯔꯁꯨ ꯑꯗꯨꯝ ꯀꯣꯟꯅꯈꯒ꯭ꯔꯦꯅ ꯑꯗ ꯍꯟꯗꯛ ꯇꯤ ꯑꯩꯅ ꯏꯔꯦꯕ ꯅꯝꯐꯨꯗ ꯉꯝꯃꯔꯣꯏꯅ ꯑꯩꯅ ꯃꯃꯥꯡꯗꯗꯤ ꯃꯥ ꯃꯊꯟꯗ ꯏ ꯏꯍꯜꯂꯣ ꯃꯁꯥꯅ ꯏꯕꯩ ꯍꯦꯕꯤꯠꯇꯨ ꯊꯝꯅꯕ ꯍꯥꯏ ꯑꯗꯣ ꯌꯥꯔꯛꯇꯕꯗ ꯍꯟꯗꯛꯇꯤ ꯑꯩꯅ ꯏꯔꯒ ꯍꯟꯗꯛꯇꯤ ꯂꯥꯏꯔꯤꯛ ꯈꯤꯇꯪ ꯄꯥꯕꯩ ꯈꯤꯇꯪ ꯋꯥꯕ ꯐꯩꯅꯦ ꯉꯍꯥꯟꯈꯩꯗꯤꯅꯦ ꯏꯕꯦꯝꯃ ꯅꯪꯕꯨ ꯄꯩꯈꯥ ꯆꯠꯂꯤꯁꯦ ꯂꯥꯏꯔꯤꯛꯁꯦ ꯀꯩꯝ ꯄꯥꯗ꯭ꯔꯕꯤ ꯑꯗꯨꯝ ꯆꯠꯂꯕꯅꯦꯕ ꯀꯥꯕꯛ ꯀꯥꯕꯛꯇꯩ ꯍꯦꯟꯅ ꯑꯗꯣ ꯍꯟꯗꯛ ꯇꯤ ꯈꯔ ꯄꯥꯔꯦꯗꯅ ꯑꯗꯩꯒꯤ ꯗꯣꯛꯇꯔꯗꯁꯨ ꯀꯟꯁꯜ ꯇꯧꯕꯗ ꯑꯦ ꯗꯤ ꯍꯩꯆ ꯗꯤ ꯗꯣ ꯈꯔ ꯋꯥꯡꯅ ꯂꯩꯌꯦꯅ ꯍꯥꯏꯔꯛꯄꯖꯥꯠꯅꯦꯕ ꯍꯧꯖꯤꯛ ꯀꯥꯟ ꯑꯉꯥꯡ ꯂꯣꯏ ꯂꯩꯗꯅ ꯂꯩꯕꯗꯤ ꯎꯝ ꯂꯩꯌꯦ ꯈꯔ ꯋꯥꯡꯉꯦꯅ ꯑꯗꯨꯒꯤꯁꯨ ꯍꯤꯗꯥꯛ ꯊꯥꯔꯦ ꯃꯥꯁꯦ
ꯅꯨꯄꯥꯔꯣ ꯍꯥꯏꯁꯦ ꯑꯉꯥꯡ ꯅꯨꯄꯥꯔꯣ ꯅꯨꯄꯤꯔꯣ
ꯍꯥꯥ
ꯑꯉꯥꯡꯁꯦ ꯅꯨꯄꯥꯔ ꯅꯨꯄꯤꯔ ꯍꯥꯏꯕ
ꯅꯨꯄꯥꯅꯦꯕ ꯑꯗꯨꯅꯅꯦ ꯋꯥꯔꯤꯁꯦ ꯅꯪꯕꯣ ꯑꯗꯣ ꯑꯩꯩꯅ ꯍꯥꯏꯗꯤ ꯆꯩ ꯀꯟꯕ ꯑꯗꯒꯤ ꯆꯩ ꯎꯕꯗ ꯄꯦꯅꯤꯛ ꯑꯦꯇꯦꯛ ꯇꯧꯔꯛꯄꯗꯩꯩ ꯃꯃꯥꯅ ꯗꯣꯛꯇꯔ ꯀꯟꯁꯜ ꯇꯧꯕꯅꯦ ꯑꯗꯨꯗ ꯑꯦꯗꯤ ꯑꯩꯆ ꯗꯤꯁꯨ ꯌꯥꯝ ꯋꯥꯡ ꯂꯩꯔꯝꯃꯦ ꯑꯗꯩꯩ ꯄꯦꯅꯤꯛ ꯑꯦꯇꯦꯛ ꯇꯨꯁꯨ ꯈꯔ ꯑꯉꯥꯡꯗꯣ ꯑꯗꯨꯝ ꯈꯔ ꯈꯔ ꯍꯧꯔꯛꯄꯒꯤ ꯃꯁꯥꯗ ꯑꯦꯟꯖꯥꯏꯇꯤ ꯂꯥꯛꯄꯩ ꯇꯥꯏꯞ ꯇꯧꯕꯗꯨꯗ ꯑꯉꯥꯡꯗꯨꯒꯤ ꯑꯗꯨꯒꯤ ꯃꯥꯒꯤ ꯀꯃꯥꯏꯅ ꯇꯧꯗꯣꯏꯅꯣ ꯇꯤꯞꯁ ꯃꯌꯥꯝ ꯂꯧꯔꯛꯄꯅꯦꯕ ꯃꯥꯅ ꯃꯥꯅ ꯍꯥꯏꯁꯦ ꯑꯉꯥꯡꯗꯣ ꯃꯥꯛ ꯋꯥꯡꯕ ꯄꯥꯁ ꯇꯧꯕꯒꯤ ꯂꯣꯏ ꯇꯣꯛꯈ꯭ꯔꯒ ꯄꯥꯁ ꯀꯨꯝ ꯀꯥꯞꯄꯛ ꯀꯥꯞꯄꯨꯗꯤ ꯇꯧꯍꯟꯅꯤꯡꯉꯦꯀꯣ ꯃꯃꯥꯅꯤꯅ ꯑꯉꯥꯡꯗꯣ ꯑꯗꯨꯒ ꯑꯦꯛꯖꯥꯝ ꯑꯆꯧ ꯑꯆꯧꯕꯗꯗꯤ ꯄꯥꯁ ꯇꯧꯔꯁꯨ ꯃꯆꯥ ꯃꯆꯥꯁꯤꯗ ꯍꯦꯛꯇ ꯆꯤꯊꯍꯧꯕꯗꯣ ꯍꯤꯟꯗꯤꯒꯤ ꯍꯤꯟꯗꯤꯁꯤꯗ ꯑꯅꯝꯕ ꯍꯤꯟꯗꯤꯒ ꯏ ꯚꯤ ꯑꯦꯁꯀ ꯃꯥ ꯕꯦꯔꯥ ꯌꯥꯝ ꯀꯥꯏꯁꯦ ꯑꯗꯨꯕꯨꯗꯤ ꯑꯉꯥꯡꯗꯣ ꯃꯁꯥ ꯃꯊꯟꯇ ꯂꯥꯏꯔꯤꯛ ꯄꯥꯍꯟꯕꯗꯣ ꯌꯥꯝ ꯄꯥꯅꯤꯡꯗꯦꯕ ꯍꯥꯟꯅ ꯂꯥꯏꯔꯤꯛ ꯁꯨꯄꯥ ꯄꯥꯎ ꯌꯥꯗꯦ ꯑꯩ ꯂꯥꯏꯔꯤꯛ ꯍꯩꯅꯤꯡꯗꯦ ꯑꯩ ꯂꯥꯏꯔꯤꯛ ꯍꯩꯔꯣꯏ ꯑꯩ ꯐꯦꯜ ꯑꯣꯏꯅꯤ ꯑꯗꯨꯝ ꯍꯥꯏꯖꯕ ꯑꯉꯥꯡꯅꯦ ꯃꯁꯥꯅ ꯑꯗꯨꯝ ꯍꯥꯏꯗꯩꯕ ꯃꯁꯥꯅ ꯑꯗꯨ ꯃꯃꯥꯅ ꯐꯨꯏꯅꯦꯕ ꯃꯥꯗꯣ ꯀꯦꯊꯣꯂꯤꯛꯀꯤꯁꯦ ꯍꯣꯡꯕꯗꯩꯩꯅꯦꯕ ꯃꯥ ꯁꯔꯕꯅꯥꯁ ꯁꯥꯏꯁꯦ ꯍꯥꯟꯅ ꯑꯇꯣꯞꯄ ꯁ꯭ꯀꯨꯜ ꯇꯝꯃꯤꯉꯥꯏꯗ ꯀꯩꯝ ꯇꯧꯗꯦꯕ ꯑꯗꯨꯒꯗꯤ ꯑꯗꯨꯃꯥꯏꯅ ꯇꯧꯋꯦ ꯑꯗꯨꯒꯅꯦ ꯂꯥꯏꯔꯤꯛꯇꯣ ꯍꯟꯗꯛꯄꯨꯗꯤ ꯈꯔ ꯀꯥꯕꯛ ꯀꯥꯕꯛ ꯄꯥꯍꯜꯂꯦꯗꯅ ꯑꯩ ꯍꯥꯏꯖꯦ ꯑꯗꯨꯒ ꯍꯤꯗꯥꯛꯇꯣ ꯆꯥꯔꯕꯅꯤꯅ ꯀꯟꯁꯦꯟꯇ꯭ꯔꯦꯁꯟꯗꯣ ꯈꯤꯇꯪꯗꯤ ꯂꯩꯌꯦꯕ ꯌꯥꯝ ꯅꯠꯇ꯭ꯔꯁꯨ ꯑꯗꯨꯒ ꯇꯧꯔ ꯇꯧꯍꯜꯂꯤꯅꯦ ꯈꯪꯗꯦ
ꯑꯩꯒꯤꯗꯤ ꯀꯗꯥꯏꯗꯒꯤ
ꯅꯪꯒꯤꯁꯨ ꯌꯥꯝ ꯌꯥꯝꯃꯦ ꯍꯣꯏꯔꯣꯡ ꯅꯪꯒꯤꯁꯤꯁꯨ
ꯍꯌꯦꯡ ꯑꯦꯛꯖꯥꯝꯅꯦꯌꯦ ꯑꯗꯨꯒꯅꯦ ꯕꯣꯏ ꯃꯥꯡꯒ꯭ꯔꯦꯌꯦ ꯁꯤꯕꯨ ꯇꯥꯕ ꯌꯥꯔꯤꯕ ꯋꯥꯔꯕ ꯁꯥꯎꯅꯤꯡꯕ ꯐꯨꯗꯠꯄꯅꯦ ꯑꯩꯅ
ꯑꯗ ꯑꯩꯅ ꯍꯥꯏꯔꯦ ꯃꯣꯏ ꯄꯦꯔꯦꯟꯁꯇꯣ ꯀꯩꯗꯧ ꯂꯩꯒꯦꯕ ꯑꯉꯥꯡꯗꯣ ꯍꯣꯔꯦꯟ ꯇꯨꯏꯁꯟ ꯆꯠꯇꯣꯏꯅꯦ ꯍꯥꯏꯕꯗꯣ ꯑꯉꯥꯡꯗꯨꯒꯤ ꯕꯣꯏꯗꯨ ꯀꯩꯀꯩ ꯋꯥꯠꯂꯤꯒꯦꯗꯣ ꯑꯦꯠꯂꯤꯁ ꯃꯣꯏ ꯃꯁꯥꯗꯣ ꯍꯥꯏꯗꯤ ꯗꯤ ꯈꯪꯗꯕꯒꯨꯝꯕ ꯌꯥꯎꯔꯒꯁꯨ ꯑꯥ ꯑꯉꯥꯡ ꯁꯤꯡꯗꯨꯗ ꯅꯪ ꯍꯣꯔꯦꯟ ꯊꯣꯛꯏꯗꯨꯣ ꯀꯩꯅꯣ ꯀꯩ ꯍꯥꯞꯇꯣꯏꯅꯣ ꯍꯥꯏꯕꯗꯣ ꯃꯣꯏ ꯃꯃꯥꯗ ꯍꯧꯖꯤꯛ ꯀꯥꯟꯁꯨꯅꯦ ꯍꯥꯏ ꯋꯥꯅꯦꯀꯣ ꯐꯣꯟ ꯂꯣꯏ ꯂꯥꯛꯈ꯭ꯔꯕꯅꯤꯅꯅꯦ ꯄꯦꯔꯦꯟꯁ ꯈꯩꯁꯤꯁꯨꯅꯦ ꯐꯣꯟ ꯑꯣꯟꯂꯥꯏꯟꯁꯤꯗ ꯂꯣꯏꯅꯃꯛ ꯑꯦꯗꯤꯛꯁꯟ ꯂꯩꯕꯅꯤꯅ ꯑꯉꯥꯡꯁꯦ ꯀꯌꯥ ꯀꯦꯌꯔ ꯂꯧꯗꯕꯅꯦꯕ ꯂꯧꯗꯝꯅꯤ ꯁꯨꯡꯛꯂꯧ ꯂꯧꯗꯝꯅꯤ ꯑꯩꯅ ꯍꯥꯏꯖꯤꯟ ꯖꯟꯅꯕꯩ ꯋꯥ ꯅꯠꯇꯦꯀꯣ ꯂꯧꯗꯝꯅꯤ
ꯑꯩꯅ ꯑꯣꯏꯅ ꯃꯤꯉꯣꯟꯗꯩ ꯀꯣꯏ ꯍꯪ ꯍꯪꯉꯦ ꯑꯗꯨꯒꯅꯦ ꯀꯣꯢꯁꯟ ꯑꯃꯨꯛ ꯂꯣꯏ ꯁꯤꯜꯂꯦ ꯃꯣꯏꯒꯤꯗꯤ ꯑꯃꯨꯛ ꯕꯦꯔ ꯌꯥꯝ ꯇꯥꯔꯤꯁꯦ ꯑꯩꯈꯣꯏꯒꯤ ꯃꯣꯏꯗꯤ ꯀꯤꯠ ꯑꯦꯔꯦꯅꯥꯒꯤꯗꯣ
ꯎꯝ
ꯃꯣꯏ ꯑꯣꯖꯥꯅ ꯄꯤꯕꯁꯦ
ꯎꯝ
ꯄꯤꯔꯒ ꯁꯨꯝ ꯁꯦꯝꯖꯟꯕ ꯈꯣꯠꯆꯟꯕꯒꯨꯝꯕ ꯑꯗꯨꯝ ꯏꯕꯁꯦ ꯈꯪꯕ꯭ꯔ ꯃꯣꯏꯗꯤ ꯃꯥꯔ꯭ꯛ ꯌꯥꯝ ꯀꯛꯑꯦꯕ ꯈꯪꯉꯕ꯭ꯔꯥ
ꯃꯥ ꯀꯩꯅꯣꯒꯤ ꯇꯥꯏꯞꯅꯤꯅꯦ ꯀꯩꯅꯣ ꯇꯥꯏ ꯅꯤ ꯇꯣꯠꯁ ꯈꯣꯢ ꯂꯤꯇꯜ ꯐ꯭ꯂꯋꯥꯔ ꯍꯣꯢ ꯅꯤꯔꯃꯂꯥꯕꯥꯁ ꯍꯣꯢ ꯌꯥꯝ ꯇꯧꯗꯥꯏꯅ ꯑꯗꯨꯒꯨꯝꯕꯗꯣ
ꯇꯧꯋꯦ ꯃꯣꯏꯁꯨ ꯇꯧꯋꯦꯕꯗꯣ ꯌꯥꯗꯦꯕ
ꯁꯦꯟꯖꯣꯔꯁꯀꯤꯗꯤ ꯈꯤꯇꯪꯗꯤ ꯐꯩꯌꯦ ꯑꯗꯣ ꯈꯪꯗꯦ ꯀꯃꯥꯏꯅ ꯇꯧꯕꯅꯣ ꯐꯩ ꯍꯥꯏꯁꯦ ꯑꯗꯨꯝ ꯄꯣꯔꯁꯟꯗꯨꯗꯤ ꯏꯕꯦꯝꯃ ꯄ꯭ꯔꯕꯤꯅꯥ ꯅꯪꯕꯨ ꯑꯦ ꯁꯦ ꯗꯨꯕꯨ ꯉꯔꯥꯡꯅꯦ ꯉꯔꯥꯡꯂ ꯉꯍꯥꯟꯂ ꯑꯦꯁꯦ ꯑꯩ ꯅꯍꯥꯟ ꯅꯣꯡꯃ ꯃꯃꯥꯡꯗ ꯑꯩ ꯅꯉꯣꯟꯗ ꯑꯍꯨꯝ ꯌꯥꯎꯑꯦ ꯍꯥꯏꯗ꯭ꯔꯥ ꯑꯦꯁꯦ ꯑꯍꯨꯝ ꯌꯥꯎꯕꯁꯤ ꯁꯤ ꯑꯉꯥꯡꯁꯤꯅ ꯃꯥꯥꯏ ꯑꯦꯁꯦ ꯑꯃꯁꯦ ꯄꯥꯔ ꯆꯠꯂꯖꯥꯠꯅꯦꯕ ꯑꯩ ꯍꯧꯖꯤꯛꯀꯤ ꯑꯉꯥꯡ ꯑꯩꯅ ꯇꯨꯏꯁꯟ ꯇꯧꯔꯤꯁꯤꯒꯤ ꯃꯣꯢ ꯀꯩꯅꯣꯒꯤ ꯃꯆꯥꯁꯦ ꯂꯥꯏꯔꯤꯛ ꯍꯩꯕꯅꯤꯀꯣ ꯂꯥꯏꯔꯤꯛ ꯍꯩꯕꯅꯤꯀꯣ ꯍꯥꯏꯁꯦ ꯑꯦꯁꯦꯁꯦ ꯑꯃ ꯄꯥꯔ ꯃꯥ ꯆꯠꯄꯥꯔꯤꯕ ꯑꯃꯗꯣ ꯍꯪꯉꯛꯇ꯭ꯔꯣ ꯑꯣꯔ ꯆꯠꯂꯛꯑꯒ ꯑꯅꯤ ꯍꯪꯉꯛꯑꯕ ꯑꯥꯏ ꯃꯥ ꯇꯔꯥꯗꯣ ꯑꯗꯨꯝ ꯍꯨꯟꯇꯣꯛꯑꯝꯃꯦꯅꯦ ꯑꯝꯇ ꯌꯦꯡꯉꯣ ꯑꯉꯥꯡꯗꯣ ꯑꯗꯨꯗ ꯍꯜꯂꯛꯑꯒ ꯑꯉꯥꯡꯗꯣ ꯗꯤꯁꯀꯔꯦꯖ ꯌꯥꯝ ꯇꯧꯕꯩ ꯂꯥꯏꯔꯤꯛ ꯄꯥꯅꯤꯡꯉꯛꯇꯕꯗꯣ ꯑꯗꯨꯃꯥꯏꯅ ꯇꯧꯔ ꯆꯥꯠꯅꯦꯕ ꯑ ꯑꯩꯅꯗꯤ ꯔꯤꯀꯃꯦꯟ ꯇꯧꯕꯗꯤ ꯀꯦꯊꯣꯂꯤꯛꯁꯦ ꯔꯤꯀꯃꯦꯟ ꯁꯨꯡꯇꯧ ꯇꯧꯗꯕꯅꯦꯕ ꯑꯩꯅꯁꯨ ꯑꯩꯅ ꯁꯦꯟ ꯖꯣꯔꯁꯤꯁꯨ ꯐꯩ ꯍꯥꯏꯔꯁꯨ ꯑꯩꯅ ꯄꯥꯝꯗꯦꯅ ꯍꯥꯏꯅꯦꯕ ꯃꯣꯏꯗ
ꯀꯦꯊꯣꯛꯣꯂꯤꯛꯀꯤ ꯈꯪꯉꯦ ꯕꯦꯔꯥꯅꯦ
ꯃꯣꯏꯅ ꯊꯤꯟꯗꯣꯛ ꯊꯤꯟꯖꯤꯟ ꯅꯛꯄꯒꯤ ꯌꯦꯡꯉꯒ ꯅꯠꯇ꯭ꯔꯥ ꯑꯗꯣ ꯅꯪꯒꯤꯗ ꯇꯨꯏꯁꯟ ꯁꯥꯇ꯭ꯔ ꯌꯥꯝ ꯌꯥꯝꯕꯅꯤꯅ ꯂꯥꯎ ꯈꯣꯡꯕꯒꯤ
ꯌꯥꯝꯃꯤ ꯌꯥꯝꯃꯤ ꯌꯥꯝꯃꯤ ꯋꯥꯏ
ꯌꯥꯝꯃꯦꯕ ꯑꯩꯅ ꯍꯥꯏꯁꯦ ꯌꯨꯝꯗ ꯕꯦꯠꯆ ꯑꯅꯤ ꯑꯃ ꯈꯥꯏꯔꯒ ꯑꯉꯥꯡ ꯑꯃꯃꯨꯛꯇ ꯀꯌꯥ ꯀꯌꯥ ꯇꯧꯏꯅꯣ ꯄ꯭ꯔꯦꯃꯤꯂꯥ ꯑꯩꯗꯤ ꯉꯝꯃꯣꯏꯕ ꯂꯥꯎꯕ ꯊꯤ ꯃꯣꯏ ꯆꯤꯠꯀꯅꯤ
ꯕꯦꯁ ꯑꯃꯨꯃꯨꯛꯇ ꯑꯃꯨꯃꯨꯛ ꯍꯥꯏꯁꯦ ꯑꯗꯨꯝ ꯑꯁꯦꯡꯕꯩꯕꯨꯗꯤ ꯑꯍꯥꯟꯕꯒꯤ ꯕꯦꯁꯇꯨꯗꯤ ꯃꯣꯏ ꯃꯉꯥ ꯃꯣꯏ ꯃꯔꯤ ꯃꯉꯥ ꯇꯪꯅꯦꯕꯣ ꯇꯧꯔꯤꯁꯦ ꯁꯦꯀꯦꯟ ꯕꯦꯖ ꯑꯗꯨꯨꯗꯨꯅꯕꯨꯗꯤ ꯍꯦꯟꯅ ꯌꯥꯝꯃꯦꯕ ꯑꯗ ꯑꯩꯅ ꯑꯦꯛꯖꯥꯝꯒꯨꯝꯕ ꯇꯧꯔꯗꯤ ꯃꯣꯏꯗꯣ ꯑꯗꯨꯝ ꯉꯟꯈꯠꯂꯦꯕ ꯑꯗꯨꯝ ꯑꯍꯥꯟꯕꯒꯤ ꯕꯦꯁꯇꯨꯗ ꯑꯗꯨꯝ ꯌꯥꯎꯍꯟꯕ ꯑꯗꯨꯝ
ꯎꯝ
ꯑꯗꯨꯃꯥꯏꯅ ꯇꯧꯔꯒ ꯈꯪꯗꯦꯗ ꯄꯨꯡ ꯄꯨꯡꯁꯨ ꯑꯗꯨꯝ ꯕꯣꯔꯥ ꯕꯣꯔꯥ ꯇꯧꯋꯤꯗ
ꯑꯁ ꯈꯪꯗꯦꯀꯣ ꯑꯩꯈꯣꯏꯅ ꯀꯃꯤꯠꯃꯦꯟ ꯇꯧꯔꯤ ꯁꯨꯃꯥꯏꯅ ꯀꯩꯁꯨ ꯄꯥꯛ ꯇꯧꯗꯕꯅꯦꯕ ꯑꯇꯩꯗꯤ ꯗꯒꯤ ꯍꯣꯝ ꯇꯩꯏꯇꯔ ꯆꯠ ꯑꯩꯈꯣꯏ ꯆꯦꯕꯨꯗꯤ ꯀꯌꯥ ꯄꯥꯛ ꯍꯥꯏꯗꯦꯀꯣ ꯍꯣꯝ ꯁꯤꯗ ꯑꯅꯧꯕ ꯑꯃ ꯂꯧꯔꯤꯁꯦ ꯁꯤꯁꯤꯅꯅꯦ ꯃꯥꯏ ꯃꯆꯥꯁꯤꯗ ꯐꯍꯟꯅꯤꯡꯗꯅ ꯃꯥꯏ ꯃꯆꯥꯥꯁꯤ ꯇꯧꯍꯟꯅꯤꯡꯗꯅ ꯀ꯭ꯂꯥꯁ ꯇꯣꯄꯔ ꯑꯣꯏꯗꯧꯗꯨ ꯉꯥꯏꯈ꯭ꯔꯦ ꯑꯌꯨꯛꯇ ꯉꯍꯥꯛ ꯂꯥꯛꯄꯤꯔ ꯅꯨꯡꯊꯤꯟꯒ ꯑꯌꯨꯛꯀ ꯅꯨꯡꯊꯤꯟꯒ ꯄꯥꯅꯕ ꯍꯥꯏ ꯄꯩꯁꯥꯁꯨ ꯍꯥꯞꯄꯣꯏꯗꯣꯏꯅꯤ ꯃꯥ ꯇꯧꯗꯣꯏꯁꯦ ꯍꯥꯞꯄ ꯂꯨꯄꯥ ꯆꯃꯉꯥꯗꯩ ꯍꯧꯟꯅ ꯍꯥꯄꯣꯏꯗꯣꯏꯅꯦ ꯃꯥꯅ ꯇꯧꯗꯣꯏꯁꯦ ꯈꯪꯕ꯭ꯔꯥ ꯌꯨꯝꯕꯨꯗꯤ ꯅꯛꯏ ꯍꯥꯏꯔꯁꯨ ꯑꯗꯨꯗ ꯑꯩꯅ ꯑꯩꯅ ꯀꯩ ꯍꯥꯏꯖꯜꯂꯒꯦꯗ ꯄꯩꯁꯥ ꯌꯥꯝ ꯆꯣꯞꯄꯒꯤ ꯉꯥꯇꯒꯤ ꯋꯥꯅꯠꯇꯕ ꯌꯥꯝ ꯂꯤꯛꯄꯒꯤꯅꯦ ꯈꯪꯕ꯭ꯔꯥ ꯅꯨꯡꯁꯤꯗꯕ ꯑꯃ ꯌꯥꯎꯔꯛꯄꯗꯣ ꯀꯩꯅꯣ ꯍꯥꯏꯌꯦ ꯑꯩꯅ ꯁꯨꯝꯃꯥꯏ ꯍꯥꯏꯕ ꯑꯩ ꯍꯥꯟꯅꯒꯤ ꯑꯇꯣꯞꯄ ꯇꯨꯏꯁꯟ ꯆꯠꯂꯤꯁꯤꯁꯨ ꯑꯌꯨꯛ ꯅꯨꯡꯊꯤꯟ ꯄꯥꯕꯤꯌꯣ ꯑꯩ ꯇꯨꯏꯁꯟ ꯐꯤ ꯍꯦꯟꯀꯠꯀꯦ ꯍꯥꯏꯅꯦ ꯑꯩꯅ ꯆꯠꯇ꯭ꯔꯤꯅꯦꯅ ꯍꯥꯏꯖ ꯂꯦ ꯑꯩꯅ ꯃꯥꯅ ꯍꯥꯏꯔꯛꯦ ꯑꯗꯩꯗꯤ ꯏꯀꯥꯏꯔ ꯃꯥꯂꯦꯕꯀꯣ ꯑꯩꯁꯦ ꯇꯨꯏꯁꯟ ꯐꯤ ꯈꯔ ꯍꯥꯞꯄꯤꯗꯣꯏꯅꯤ ꯀꯩꯇꯧꯔꯤꯅꯦ ꯂꯥꯛꯑꯣꯌꯦ ꯑꯩꯅ ꯑꯁ ꯂꯩꯀꯥꯏ ꯉꯥꯛꯇ ꯇꯧ ꯇꯧꯕꯅꯤꯅ ꯏꯅꯝꯃ ꯑꯃꯅ ꯈꯤꯇꯪ ꯀꯩꯅꯣ ꯆꯠꯈ꯭ꯔꯗꯤ ꯋꯥꯔꯧꯅꯅꯤ ꯑꯗꯨꯒꯤꯅꯤ ꯑꯩꯗꯣ ꯑꯝꯇ ꯆꯠꯇ꯭ꯔꯤꯅꯦ ꯄꯨꯂꯞ ꯆꯞ ꯃꯥꯟꯅꯅ ꯃꯥꯒꯤ ꯅꯣꯡꯉꯥꯜꯂꯀꯥꯟꯗ ꯇꯧꯒꯗꯕ ꯄꯣꯔꯁꯟꯈꯩꯗꯣ ꯑꯩ ꯀꯣꯏꯁꯟ ꯏꯔ ꯊꯅꯝꯒꯦ ꯍꯥꯏꯔꯒ ꯇꯧꯍꯟꯕ
ꯑꯌꯨꯛ ꯅꯨꯡꯊꯤꯟ ꯑꯌꯨꯛ ꯅꯨꯡꯊꯤꯟ ꯄꯥꯕꯤꯌꯨ ꯍꯥꯏꯔꯥꯕ
ꯍꯣꯏ ꯑꯌꯨꯛ ꯅꯨꯡꯊꯤꯜ ꯄꯥꯕꯤꯌꯨ ꯍꯥꯏꯗꯣ ꯑꯩꯅ ꯍꯥꯏꯗꯤ ꯃꯣꯏꯈꯥ ꯃꯣꯢ ꯇꯩ ꯅꯠꯇꯦꯕ ꯑꯩꯈꯣꯏ ꯆꯦꯒꯤ ꯃꯆꯥꯅꯨꯄꯥꯗꯨꯗꯤ ꯑꯩꯉꯣꯟꯗ ꯇꯧꯔꯛꯏꯁꯦ ꯃꯥꯅ ꯀ꯭ꯂꯥꯁ ꯀꯦꯖꯤ ꯀꯥꯕꯗꯒꯤ ꯍꯧꯔꯛ ꯑꯕꯅꯦꯕ ꯀꯣ ꯅꯁꯥꯔꯤ ꯀꯥꯕꯗꯩꯅꯦ ꯍꯧꯔꯛꯏꯁꯦ ꯑ ꯅꯁꯥꯔꯤ ꯀꯥꯕꯗꯩ ꯍꯧꯔꯛꯄ ꯗꯨ ꯇꯨ ꯊꯥꯎꯖꯦꯟ ꯀꯩꯅꯣ ꯑꯗꯥꯏꯗꯩ ꯑꯣꯏ ꯒꯅꯤ ꯇꯨ ꯊꯥꯎꯖꯟ ꯇꯨꯅꯦ ꯇ꯭ꯋꯦꯟꯇꯤ ꯇꯨ ꯑꯗꯨꯗꯥꯏꯗ ꯑꯣꯏꯔꯝꯒꯅꯤ ꯇ꯭ꯋꯦꯟꯇꯤ ꯋꯥꯟ ꯇ꯭ꯋꯦꯟꯇꯤ ꯇꯨ ꯑꯗꯨꯋꯥꯏꯗ ꯑꯣꯏꯔꯝꯒꯅꯤ ꯇꯧꯔꯛꯏꯁꯦ ꯑꯗꯣ ꯃꯥꯒꯤ ꯀꯨꯏꯅ ꯇꯧꯔꯛꯏꯁꯤꯗꯤ ꯑꯩꯅ ꯏꯁꯥꯅ ꯈꯪꯅ ꯃꯥꯒꯤ ꯄꯦꯄ꯭ꯔꯗꯣ ꯄꯥꯕ ꯌꯝ ꯁꯣꯟꯂꯦ ꯈꯪꯕꯒꯤ ꯑꯉꯥꯡꯗꯣ ꯁꯣꯟꯕ ꯍꯥꯢꯖꯦ ꯂꯥꯢꯔꯤꯛ ꯍꯩꯇꯥꯕꯗꯤ ꯅꯠꯇꯦ ꯍꯧꯖꯤꯛ ꯑꯉꯥꯡꯖꯦ ꯃꯀꯣꯛ ꯁꯨ ꯂꯝ ꯂꯤꯡꯖꯔ ꯑꯩꯈꯣꯢꯒꯤ ꯀꯩꯍꯥꯏꯅꯤ ꯁ꯭ꯀꯨꯜꯒꯤ ꯄꯣꯔꯁꯟꯈꯩꯁꯤꯅ ꯍꯟꯇꯨꯅ ꯌꯦꯡꯗꯕ ꯏꯔꯛꯇꯕꯒꯤ ꯄꯥꯗꯕꯩꯅꯦꯕꯁꯦ ꯃꯃꯥ ꯈꯇꯪ ꯐꯝꯕꯗ ꯃꯤꯅꯤꯠ ꯇꯔꯥꯈꯛ ꯐꯝꯕꯗ ꯑꯩꯈꯣꯏꯅ ꯇꯥꯛꯄꯗꯤ ꯍꯩꯇ꯭ꯔꯁꯨ ꯃꯃꯥ ꯉꯥꯛꯇꯪ ꯐꯝꯕꯗꯤ ꯏꯕꯦꯝ ꯅꯪꯕꯨ ꯆꯦꯞꯇꯔ ꯑꯅꯤ ꯑꯍꯨꯝ ꯂꯣꯏꯌꯦꯕ ꯑꯩꯈꯣꯏꯅ ꯇꯥꯛ ꯑꯗꯨꯅ ꯑꯉꯥꯡꯁꯨ ꯑꯣꯏꯔꯦ ꯑꯗꯥꯒꯤ ꯀꯩ ꯍꯥꯏꯥꯅꯤ ꯃꯋꯥ ꯂꯧꯗꯕꯗꯣ ꯑꯗꯨ ꯃꯥꯢ ꯇꯧꯕꯩ